ꯑ ꯑꯀꯣ ꯁꯟꯗꯦ ꯅꯨꯃꯤꯠꯇꯣ ꯑꯗꯨꯗ ꯆꯠꯂꯨꯅꯦꯕꯀꯣ ꯄꯨꯡ ꯍꯥꯏꯔꯠ ꯅꯨꯃꯤꯗꯥꯡ ꯌꯥꯝ ꯁꯥꯔꯤꯀꯥꯟꯗ ꯆꯠꯉꯝꯃꯣꯏꯕ ꯑ ꯄꯨꯡ ꯑꯍꯨꯝ ꯑꯅꯤ ꯃꯈꯥꯏꯗꯒꯤ ꯑꯍꯨꯝꯐꯥꯎ ꯃꯅꯨꯡꯗꯗꯤ ꯆꯠꯂꯅꯤ ꯀꯩꯅꯣ ꯈꯈꯤꯇꯪꯗꯤ ꯂꯥꯞꯄꯦꯕꯀꯣ
ꯎꯝ
ꯑꯃꯥ ꯀꯩꯅꯣꯒꯤ ꯄꯥꯏꯟꯋꯠ ꯒꯥꯗꯦꯟꯗꯨ ꯈꯝꯥ ꯑꯗꯨ ꯑꯗꯨꯖꯕ ꯀꯩꯅꯄꯔꯅꯤ ꯌꯦꯟꯗꯣ
ꯎꯝ
ꯄꯨꯗꯣꯏꯅꯦꯕ ꯌꯦꯟ ꯉꯧꯕꯗ ꯍꯥ ꯀꯩꯅꯣ ꯇꯧꯁꯦ ꯐꯩ ꯃꯈꯩ ꯑꯅꯤ ꯑꯃ ꯃꯁꯥ ꯑꯅꯤ ꯑꯃ ꯍꯥꯞꯄꯅꯤ ꯑꯗꯨꯒ ꯑꯇꯣꯞꯄ ꯍꯥꯏꯗꯤ ꯃꯇ ꯀꯩꯀꯥ ꯈꯔ ꯀꯣ
ꯎꯝ
ꯉꯧꯔꯅꯤ
ꯑꯥ
ꯑꯗꯨꯗꯨꯒ ꯑꯗꯨꯃ ꯄꯨꯔꯅꯤ
ꯎꯝ
ꯑꯗꯨꯒ ꯂꯦꯖꯤꯁ ꯄꯤꯖꯥꯗ ꯒꯤ ꯄꯤꯖꯥ ꯑꯃ ꯂꯩꯈ꯭ꯔꯅꯤ ꯑꯗꯨꯒ ꯎꯝ ꯑꯩꯈꯣꯏꯗ ꯄꯥꯂꯦꯕ ꯊꯕꯤ ꯊꯕꯤ ꯑꯃ ꯍꯦꯛ ꯄꯨꯔꯅꯤ ꯑꯗꯨꯒ ꯍꯩꯅ ꯄꯨꯔꯅꯤ ꯑꯗꯒꯤ ꯀꯤꯍꯣꯝ ꯑꯃ ꯂꯩꯔꯅꯤ ꯑꯗꯣ ꯄꯨꯈ꯭ꯔꯅꯤ ꯑꯗꯨꯒ ꯍꯩ ꯃꯍꯤ ꯑꯅꯤ ꯂꯩꯔꯅꯤꯀꯣ ꯑꯃ ꯄꯦꯞꯁꯤꯒꯨꯝꯕ ꯀꯩꯒꯨꯝꯕ ꯈꯔ ꯏꯁꯇꯦꯟꯗꯔꯠ ꯑꯣꯏꯕ ꯍꯥꯏꯇꯥꯔꯦ
ꯎꯝ ꯈ ꯇꯎꯗꯣꯏꯔꯦ ꯈꯪꯉꯦ
ꯑ ꯑꯗꯨꯒ ꯅꯪꯒꯤ ꯑꯩꯅ ꯋꯥꯏꯕ ꯂꯥꯏꯔꯤꯛꯇꯨꯁꯨ ꯄꯨꯔꯅꯤ
ꯎꯝ
ꯑꯩꯅ ꯑꯦꯁꯊꯦꯇꯤꯛ ꯑꯣꯏꯕ ꯐꯣꯇꯣ ꯀꯥꯞꯅꯕꯒꯤꯗꯃꯛ ꯑꯗꯨꯒ ꯀꯩꯅꯣ ꯊꯥꯅꯕ ꯑꯉꯧꯕ ꯐꯤ ꯑꯃꯒ ꯎꯔꯅꯤ
ꯎꯝ ꯅꯪ ꯁꯥꯔꯗꯣꯏꯗꯣ ꯈꯪꯉꯦ ꯑꯩ ꯃꯤꯠꯇ ꯎꯔꯦ ꯍꯧꯖꯤꯛ
ꯍꯗꯒꯤ ꯏꯁꯄꯥꯏꯁꯤ ꯅꯨꯗꯜꯁ ꯇꯣ
ꯎꯝ
ꯑꯗꯨꯏꯗꯨꯃ ꯑꯩꯅ ꯐꯨꯠꯂꯒ ꯍꯥꯏꯗꯤ ꯀꯩꯅꯣ ꯇꯧꯔꯅꯤ ꯇꯣꯠꯄ ꯀꯩꯀꯥꯗꯨꯗꯤ ꯑꯥꯗ ꯇꯣꯠꯂꯨꯔꯅꯤꯀꯣ ꯂꯃꯄꯔꯅꯤ
ꯎꯝ
ꯑꯗꯨꯒ ꯑꯗꯨꯃꯥꯏ ꯈ ꯑꯣꯔ ꯃꯥ ꯂꯩꯗ
ꯇꯔ ꯁꯤ ꯌꯥꯋꯥꯗꯕ
ꯍꯣꯏ ꯑꯗꯩ ꯈꯤꯇꯪ ꯁꯨꯝ ꯈꯤꯇꯪ ꯑꯊꯨꯝꯕꯒꯨꯝꯕ ꯑꯃ ꯄꯨꯔꯅꯤ ꯍꯥꯏꯗꯤ ꯆꯥꯕꯗꯣ ꯀꯦꯛ ꯀꯨꯝꯕ ꯀꯦꯛ ꯀꯦꯛ ꯍꯥꯏꯕꯗꯤ ꯀꯩꯅꯣ ꯕꯦꯀꯔꯤꯗ ꯀꯩꯅꯣꯗ ꯌꯣꯟꯕꯒꯤꯦ ꯕꯥꯔꯊꯗꯦꯒꯨꯝꯕꯒꯤ ꯀꯦꯛꯇꯨ ꯅꯠꯇꯦꯀꯣ ꯑꯗꯨꯝ ꯈꯔ ꯑꯍꯥꯎꯕ ꯑꯩꯈꯣꯏꯅꯤꯃꯛꯅ ꯍꯩꯅꯒꯗꯕ ꯂꯩꯗꯅ
ꯎꯝ
ꯑꯗꯨꯒꯨꯝꯕ ꯑꯃ ꯌꯦꯡꯉꯒ ꯄꯨꯔꯅꯤ ꯑꯩ ꯆꯤꯞꯁꯀꯨꯝꯕ ꯑꯅꯤꯒ
ꯌꯥꯔꯦ ꯌꯥꯝꯃꯜ ꯂꯥꯛꯃꯒꯦ ꯀꯅꯥ ꯆꯥꯗꯣꯏꯕꯗꯤ ꯃꯌꯥꯝꯗꯨ
ꯑꯩꯈꯣꯏꯅꯤ ꯆꯥꯗꯣꯏꯅꯤ ꯀꯩꯅꯣ ꯆꯥꯛꯇꯤ ꯆꯥꯔꯣꯏꯌꯦ ꯑꯗꯨꯗꯤ ꯅꯨꯃꯨꯠꯇꯨ ꯆꯥꯛ ꯆꯥꯔꯣꯏ ꯍꯥꯏꯕ ꯇ ꯍꯦꯜꯂ ꯆꯂ ꯆꯥꯎꯔꯗꯣꯏꯅꯤ
ꯑꯍꯣꯏ ꯑꯗꯨꯕꯨꯗꯤ ꯑꯦ ꯀ ꯈꯔ ꯂꯥꯝꯃꯛꯇꯣ ꯃꯌꯥꯝꯅꯤꯅ ꯆꯥ ꯑꯗꯣ ꯑꯩ ꯉꯝꯗꯧ ꯃꯥꯟꯗꯦ ꯃꯌꯥꯝꯗꯨ ꯎꯕ ꯑꯩꯁꯦ ꯑꯩ ꯌꯥꯝꯌꯥꯝꯕꯜ ꯂ ꯆꯥꯐꯝ ꯈꯪꯗꯦ ꯍꯥꯏꯕ
ꯑꯗꯨꯃꯥꯏꯅꯦ ꯇꯧꯔꯨꯗꯧꯔꯤꯁꯦ ꯌꯥꯝ ꯌꯥꯝ ꯌꯥꯝ ꯄꯨꯔꯣꯏꯗ ꯍꯥꯏꯗꯤ ꯌꯦꯡꯗꯨꯁꯨꯅꯦ ꯍꯥꯏꯗꯤ ꯃꯁꯥꯒ ꯃꯐꯩ ꯑꯅꯤ ꯃꯐꯩꯗꯨꯒ ꯑꯗꯒꯤ ꯑꯇꯣꯝ ꯍꯥꯏꯗꯤ ꯑꯗꯨꯝ ꯑꯃꯅꯤ ꯃꯉꯥꯏꯔꯦ ꯍꯥꯏꯗꯤ ꯆꯥꯡ ꯈꯛꯇꯅꯤ
ꯍꯥꯏꯗꯤ ꯌꯥꯝꯃꯜꯂ
ꯎꯝ ꯌꯥꯝ ꯎꯔꯗꯤ ꯆꯥꯕ ꯉꯝ ꯑ ꯆꯃꯣꯝ ꯈꯪꯗꯕꯗꯤ
ꯈꯪꯗꯦꯕ ꯀꯔꯝꯕ ꯆꯥꯗꯣꯏꯅꯣ ꯑꯩ ꯈꯪꯗꯦ ꯍꯥꯏꯕ
ꯎꯝ ꯊꯣꯡꯗꯛꯏꯁꯦ ꯐꯣꯇꯣꯗꯣ ꯀꯥꯅꯤꯡꯕꯇꯪ ꯉꯥꯎꯔꯦꯕ ꯑꯩꯅ ꯑꯩꯅ ꯇꯧꯅꯤꯡꯉꯁꯤ ꯆꯥꯅꯤꯡ ꯆꯥꯅꯤꯡꯕꯗꯒꯤꯗꯤꯅꯦ ꯐꯣꯇꯣ ꯀꯥꯞꯅꯤꯡꯕꯅ ꯍꯦꯜꯂꯦꯕ ꯑꯩ ꯍꯧꯖꯤꯛ
ꯑꯩ ꯈꯪꯉꯦꯗ ꯅꯪꯒ ꯇꯧꯗꯣꯏ ꯃꯌꯥꯝꯗꯣ ꯁꯣꯝꯗ ꯑꯃꯨꯛ ꯑꯁ ꯑꯁ ꯁꯨꯃꯥꯏꯅ ꯇꯧ ꯅꯣꯏꯕ
ꯎ ꯑꯩꯅ ꯐꯣꯇꯣꯒꯤ ꯄꯣꯁꯇꯤ ꯑꯩꯅ ꯑꯗꯨꯝ ꯈꯔ ꯇꯥꯛꯑꯅꯤ ꯑꯗꯩ ꯑꯩ ꯈꯔ ꯑꯩꯅ ꯑꯗꯨꯝ ꯅꯝꯃꯅꯤ ꯍꯥꯏꯇꯥꯔꯦ ꯇꯧꯈ꯭ꯔ ꯐꯣꯟꯁꯤꯗꯪꯒꯥꯕ ꯑꯩ ꯐꯣꯟ ꯁꯚꯦꯟꯇꯤꯟꯗꯣ ꯄꯥꯏꯔꯝꯃꯅꯤ ꯍꯗꯎꯅꯤ ꯅꯣꯏ ꯑꯣꯖꯥꯒꯤꯕꯨꯗꯤ ꯃꯊꯪ ꯆꯍꯤꯃꯨꯛꯇ ꯂꯩꯔꯗꯧ ꯃꯥꯜ
ꯎꯝ ꯁꯕꯦꯟꯇꯤꯟꯖꯗꯑ ꯎꯝ ꯇꯥꯎ ꯇꯥꯎ
ꯑꯝ ꯂ ꯌꯥꯅꯦꯦ
ꯅꯣꯏ ꯅꯣꯏ ꯅꯨꯡꯉꯥꯏꯔꯣ ꯑꯗꯨꯝ ꯑꯩꯈꯣꯏ ꯑꯗꯨꯝ ꯌꯦꯡꯉꯒꯦ
ꯑ ꯀꯩ ꯌꯥꯅ ꯋꯥꯖꯦꯁꯨ
ꯑꯦ ꯅꯨꯡꯉꯥꯏꯇ꯭ꯔꯗꯤ ꯀꯄ ꯑꯗꯨꯝ ꯂꯩꯒꯦ ꯍꯥꯏꯔꯣ
ꯑꯗꯨꯒꯅꯦ ꯀꯩꯅꯣ ꯇꯧꯔꯅꯤ ꯎꯝ ꯑꯗꯨ ꯇꯧꯔꯅꯤꯗꯅꯀꯣ ꯅ ꯐꯠꯇꯣ ꯀꯩꯅ ꯅꯝꯗꯅ ꯈꯠꯇꯅ ꯈꯔ ꯇ ꯊꯨꯝ ꯊꯨꯝ ꯀꯧꯇꯥ ꯑꯃꯁꯨ ꯄꯨꯅꯤ ꯑꯩꯅ ꯄꯨꯒꯗꯕ ꯃ ꯍꯥꯏꯕꯒ ꯍꯧꯥꯎꯔꯦ ꯆꯥꯃꯁꯁꯨ ꯄꯨꯅꯤ ꯊꯥꯡ ꯃꯆꯥ ꯑꯃꯁꯨ ꯄꯨꯔꯅꯤ ꯑꯗꯨꯒ ꯍꯡ ꯇꯧꯒꯅꯤ ꯑꯗꯣ ꯑꯩꯈꯣꯏꯒꯤ ꯎꯝ ꯕ ꯍꯥꯏꯗꯤ ꯕ ꯍꯥꯏꯗꯤ ꯈꯥꯎꯅꯦꯕ ꯑꯗꯨꯝ ꯄꯤꯛꯅꯤꯛꯀꯨꯝꯕ ꯆꯠꯄꯗ ꯍꯥꯞꯄꯒ ꯄꯨꯕ ꯌꯥꯕ ꯑꯃ ꯂꯩꯌꯦꯕꯀꯣ
ꯎꯝ
ꯄ ꯂꯥꯡ ꯍꯥꯏꯇꯥꯔꯦ ꯄꯣꯠꯂꯥꯡ ꯍꯥꯏꯁꯦ ꯃꯅꯥꯥꯡꯒ ꯄꯥꯜꯂꯒ ꯄ ꯑꯗꯨꯗꯨꯗ ꯍꯥꯞꯄꯅꯤ ꯑꯗꯨꯒ ꯇꯧꯗꯦꯕ ꯍꯥꯏꯗꯤ ꯄꯣꯇꯨꯒꯦꯁꯁꯨ ꯌꯥꯝ ꯄꯨꯒꯗꯕ ꯅꯠꯇꯦꯗꯅ ꯍꯣꯠꯀꯦꯁ ꯑꯅꯤ ꯈꯛꯇꯅꯦꯕ ꯍꯥꯏꯗꯤ ꯃꯥꯅ ꯏꯁꯄꯥꯏꯁꯤ ꯅꯨꯗꯜꯗꯣ ꯍꯥꯞꯄ ꯌꯥꯝ ꯂꯩꯔꯗ꯭ꯔꯥ ꯌꯦꯟꯒꯤ ꯑꯗꯨꯝ ꯑꯃꯒ ꯑꯇꯣꯞꯄ ꯃꯈꯩꯗꯨꯗꯤ ꯑꯗꯨꯝ ꯍꯥꯞꯆꯤꯟꯒꯅꯤꯗꯅ ꯑꯗꯨꯒ ꯍꯣꯏ ꯄ꯭ꯂꯦꯠ ꯀꯨꯝꯕ ꯄꯦꯄꯔ ꯄ꯭ꯂꯦꯠ ꯇꯣ ꯂꯩꯕꯗꯣ ꯄ ꯄꯣꯕꯒꯨꯝꯕꯁꯨ ꯆꯣꯏꯅ ꯂꯩꯕꯗ ꯐꯔꯛ ꯇꯥꯏꯗꯅ
ꯑ ꯀꯩꯅꯣꯒꯤꯗꯤ ꯌꯥꯎꯕꯅꯦ ꯍꯣꯜꯁꯦꯜ ꯊꯥꯕꯗꯣ ꯑꯗꯨ ꯆꯣꯏꯅ ꯂꯩ ꯌꯣꯟꯕꯁꯨ ꯑꯗꯨꯨꯝ ꯌꯥꯎꯕꯅꯦ
ꯍꯣꯏ ꯑꯗꯨ ꯊꯤ ꯃꯣꯏ ꯑꯗꯨꯋꯥꯏꯗꯒꯤ ꯊꯤꯍꯜꯂꯅꯤ ꯑꯩꯅ ꯃꯉꯣꯟꯗ ꯑꯗꯨꯝꯉꯥꯟꯗꯤ ꯑꯗꯨꯒ ꯂꯩꯔꯗꯤ ꯂꯩ ꯑꯗꯣ ꯑꯗꯨꯝ ꯍꯥꯞꯄꯅꯤ ꯂꯩꯇ꯭ꯔꯒꯅ ꯑꯩꯅ ꯌꯨꯝꯗꯒꯤ ꯑꯗꯨꯝ ꯄ꯭ꯂꯦꯠ ꯑꯃꯅꯤ ꯍꯥꯞꯆꯤꯟꯈ꯭ꯔꯅꯤ ꯐꯖꯕꯗꯨꯁꯨ ꯑ ꯑꯃ ꯑꯅꯤ ꯍꯥꯞꯇ꯭ꯔꯁꯨ ꯑꯪ ꯑꯃꯇꯪ ꯍꯥꯞꯄ ꯌꯥꯅꯤꯗ
ꯎꯝ
ꯎꯝ
ꯍꯥꯏ ꯃꯤ ꯃꯌꯥꯝ ꯇꯥꯗꯕꯁꯨ ꯅꯠꯇꯦ
ꯍꯣꯏꯌꯦ ꯍꯩꯅꯧꯒ ꯊꯕꯤꯒꯨꯝꯕꯗꯣ ꯑꯗꯩ ꯀꯤꯍꯣꯝꯒꯨꯝꯕꯗꯣ ꯈꯔ ꯈꯥꯏꯔ ꯊꯝꯅꯕꯅꯤꯅ ꯄ꯭ꯂꯦꯠꯈꯤ ꯈꯤꯇꯪ ꯄꯥꯛꯂꯞ ꯑꯗꯨꯝ ꯃꯌꯥꯏ ꯑꯣꯏꯔꯞꯅ ꯇꯧꯕ ꯑꯗꯨꯝ ꯈꯔ ꯐꯖꯕ ꯑꯃ ꯌꯦꯡꯉ ꯍꯥꯞꯈꯤꯕꯗ ꯌꯥꯔꯦꯕ
ꯎꯝ
ꯒꯥꯔꯤ ꯑꯆꯧꯕꯗꯒꯨꯝꯕ ꯆꯠꯂꯗꯤꯀꯣ ꯑꯗꯨꯝ ꯒ꯭ꯂꯥꯁ ꯐꯖꯕ ꯑꯅꯤꯒ ꯍꯥꯞꯅꯤꯡꯉꯦ ꯑꯗꯨꯒ ꯌꯥꯝꯅ ꯅꯩꯕ ꯁꯥꯅꯤꯡꯉꯦꯕ ꯑꯩ
ꯈꯔ ꯅꯩꯖꯤꯡꯕ
ꯑꯗꯨꯒ ꯑꯩꯅ ꯍꯥꯏꯗꯤ ꯑꯩꯈꯣꯏꯒꯤ ꯁꯛꯇꯤ ꯎꯍꯟꯗꯕ ꯑꯗ ꯈꯣꯡꯒꯨꯝꯕ ꯈꯔ ꯎꯍꯜꯂꯒ ꯑꯩꯅ ꯈꯔ ꯅꯩꯕ ꯐꯇꯣ ꯈꯔ ꯀꯥꯄ ꯑꯅꯤ ꯑꯗ ꯑꯩꯅ ꯈꯔ ꯅꯩꯔꯛꯑꯅꯤ ꯑꯗꯨꯏ ꯍꯜꯂꯛꯄꯒꯤ ꯅꯨꯃꯤꯗꯥꯡꯗꯨꯗ
ꯎꯝ
ꯌꯦꯡꯉꯣ
ꯌꯦꯠ ꯌꯦꯗꯦ ꯇꯀꯣ ꯇꯨꯡꯒ ꯔ ꯑꯃꯗꯨꯃꯣ
ꯇꯨꯝꯃꯝꯃꯤꯔꯣꯏꯗ ꯃꯥ ꯀꯟꯅ ꯇꯧꯔꯝꯃꯤꯅꯤ ꯊꯕꯛ
ꯎ ꯃ
ꯇꯨꯝꯅꯤꯡꯕꯒ ꯉꯥꯎꯕꯒ ꯌꯥꯔꯤꯔꯣ
ꯑꯁ ꯃꯤ ꯃꯥꯥꯏꯁꯤꯕꯨ ꯋꯥꯕ ꯏꯅꯦ
ꯊꯃꯣ ꯀꯌꯥꯁꯨꯣꯚꯜ ꯂꯒꯦ
ꯎꯝ ꯅꯪ ꯈꯪꯒꯅꯤ ꯑꯩꯅ ꯑꯩꯒꯤ ꯁꯛꯇꯝꯁꯦ ꯅꯪꯅ ꯑꯃꯨꯛꯇꯪ ꯑꯣꯏꯔꯕꯅꯦ
ꯎꯝ
ꯍꯥꯏꯗꯤ ꯊꯕꯛ ꯁꯨꯔꯨꯕ ꯅꯠꯇꯕꯀꯣ
ꯑꯁ ꯑꯗꯨꯁꯨ ꯑꯋꯥꯕ ꯑꯃꯅꯤꯅꯦ ꯏꯅꯔꯁꯤ ꯄꯨꯜꯂꯞ ꯁꯤꯖꯤꯟꯅꯩꯅꯤꯅꯦ ꯉꯁꯥꯏꯒꯤ ꯄꯥꯡꯒꯜ ꯄꯨꯂꯞꯅꯤ ꯁꯤꯖꯤꯟꯅꯩꯗꯣ
ꯄꯨꯡ ꯑꯃꯗꯒꯤꯅ ꯄꯨꯡ ꯃꯥꯄꯟ ꯐꯧ ꯇꯥꯛꯄ ꯍꯥꯏꯁꯦ
ꯑꯩꯗꯤꯅꯦ ꯍꯧꯖꯤꯛꯀꯥꯟꯁꯦ ꯃꯀꯨ ꯑꯣꯜꯂꯦ ꯍꯥꯏꯕ ꯅꯨꯡꯊꯤꯟꯜꯗꯁꯨ ꯑꯩ ꯀꯩꯁꯨ ꯇꯨꯝꯗꯦꯕ ꯑꯗꯨꯁꯨ ꯑꯗꯨꯝ ꯇꯧꯅꯤ ꯄ꯭ꯔꯥꯃꯨ
ꯑꯗꯣ ꯅꯨꯡꯊꯤꯜꯒꯨꯝꯕ ꯅꯨꯡꯊꯤꯜꯒꯣ ꯇꯨꯝꯃꯣꯔꯗꯤ ꯈꯔ ꯐꯅꯤꯑꯕꯀꯣ ꯏꯁꯥꯗꯣ
ꯑꯪ ꯑꯩ ꯑꯃꯨꯛ ꯇꯨꯝꯂꯗꯁꯨ ꯇꯨꯝꯅꯤꯡꯕꯁꯨ ꯑꯃꯨꯛ ꯐꯥꯎꯗꯦ
ꯅꯝ ꯊꯟꯇꯨꯝꯕ ꯁꯪꯗꯥꯕꯏꯅꯦꯕ
ꯑꯩꯁꯨ ꯇꯨꯝꯗꯦ ꯍꯥꯏꯕ ꯑꯗꯨꯗ ꯑꯩ ꯁꯪꯉꯁꯨ ꯏꯁꯥ ꯏꯇꯣꯝꯇꯅ ꯑꯩ ꯇꯨꯝꯗꯗꯅꯕ ꯑꯩꯕꯨꯗꯤ ꯇꯨꯝꯃꯣꯏꯒꯤ ꯕꯅꯦ ꯏꯅ
ꯒꯥꯔꯤ ꯇꯨꯝꯗ꯭ꯔꯁꯨ ꯑꯗꯨꯝ ꯉꯝꯅꯤ ꯍꯥꯏꯕ ꯋꯥꯔꯨꯔꯔꯕꯅꯤꯅꯅꯦ ꯐꯅꯉꯨꯕ ꯑꯗꯨꯝ ꯇꯨꯝꯅꯤꯡꯉꯦ
ꯍꯣꯏ ꯅꯪ ꯑꯩꯅ ꯑꯃꯨꯛ ꯑꯃꯈꯛꯇꯅꯤꯗꯣ ꯁꯦꯟꯅꯔꯤꯁꯦ ꯅꯪꯅ ꯑꯃꯨꯛ ꯃꯌꯥꯝ ꯑꯃꯅꯤꯗꯣ
ꯀ ꯋꯥꯏꯜ ꯑꯦꯅꯤꯃꯦꯜ ꯉꯥꯛꯇꯅꯤ
ꯆꯤꯡ ꯆꯤꯡ ꯍꯥ ꯇ ꯂꯦ ꯍꯥꯏꯕꯣꯟꯗ ꯑꯃ ꯉꯥꯡꯕꯨꯅꯦ ꯑꯃ ꯑꯃꯔꯣꯝꯗ ꯑꯃ ꯉꯥꯡꯅꯦ
ꯑꯃ ꯑꯩꯈꯣꯏ ꯄꯔꯦꯡꯗꯒꯤ ꯑꯉꯥꯡ ꯑꯃ ꯃꯣꯏ ꯃꯄꯥꯟ ꯂꯩꯈꯤꯗꯕꯗꯣ ꯑꯗꯨꯗꯤ ꯑꯗꯨꯝ ꯂꯥꯛꯑꯟꯕ꯭ꯔꯥ
ꯂꯏ
ꯎꯝ ꯃꯣꯏ ꯃꯃꯥꯟ ꯊꯤꯜꯂꯛꯄ꯭ꯔ
ꯃꯣꯏ ꯃꯃꯨ ꯍꯥꯏ
ꯃꯃꯥꯏꯒꯤ ꯃꯄ ꯑꯣꯏꯔꯝꯃꯅꯤ
ꯎꯝ ꯑꯗꯨꯗ ꯉꯥꯡꯗꯗꯤ ꯌꯥꯝ ꯁꯣꯜꯜꯂꯤꯣꯏꯁꯦ
ꯂꯩꯥꯏꯇꯥ
ꯎꯝ ꯋꯥꯏꯑꯕ ꯌꯥꯝꯅ ꯀꯣꯛꯁꯤꯟꯕ ꯌꯥꯝ ꯇꯞꯄ ꯑꯗꯣ ꯍꯕ
ꯍꯉꯥꯡ ꯍꯥꯏꯁꯤꯦ ꯄꯨꯂꯞ ꯃꯅ ꯌꯥꯦ
ꯑꯩꯈꯣꯏ ꯈꯔ ꯈꯔ ꯊꯨꯕ ꯀꯥꯡꯕꯨꯁꯨ ꯌꯥꯎꯋꯦ ꯃꯔꯛ ꯑꯣꯏꯕ ꯀꯥꯡꯕꯨꯁꯨ ꯌꯥꯎꯋꯦ
ꯑꯩꯅ ꯍꯧꯖꯤꯛ ꯇꯥꯛꯏ ꯑꯉꯥꯡꯗꯨꯁꯨ ꯌꯥꯝ ꯇꯞꯄꯤꯅꯤ ꯉꯁꯤ ꯀꯣꯏꯁꯟ ꯑꯟꯁꯔ ꯑꯅꯤ ꯄꯥꯕꯗ ꯃꯇꯝ ꯄꯨꯡ ꯑꯃꯒ ꯃꯈꯥꯏꯗꯣ ꯂꯣꯏꯁꯤꯜꯂꯒꯅꯤ ꯑꯩꯅ ꯂꯩꯒ
ꯎꯝ ꯀ ꯍꯥꯏꯗꯤ ꯌꯥꯝ ꯋꯥꯔꯦꯕ ꯄꯨꯡ ꯐꯥꯕꯕꯨꯗꯤꯅꯦ ꯀ ꯍꯧꯖꯤ ꯉꯥꯏꯍꯥꯛ ꯄꯥꯛꯕ ꯄꯣꯠꯇꯣ ꯈꯪꯉꯦꯕꯀꯣ ꯐꯥꯏꯌꯦꯕ ꯑꯗꯨꯒꯅꯦ ꯍꯣꯔꯦꯟ ꯄꯨꯡꯈꯥꯏꯃꯨꯛ ꯆꯣꯟꯊꯔꯒ ꯑꯃꯨꯛ ꯍꯪꯕ
ꯀꯧꯔ ꯃꯅꯦꯕ
ꯀꯃꯅꯤ
ꯃꯕꯨꯗꯤ ꯈꯔ ꯐꯠꯖꯗꯕꯩꯅꯦ ꯑꯗꯨꯗꯤ ꯍꯥꯏꯗꯤ ꯃꯁꯥꯅ
ꯎꯝ ꯑꯗꯨꯅꯅꯦ ꯌꯦꯡꯉ ꯍ ꯍꯧꯖꯤꯛꯇꯤ ꯐꯤꯇꯨꯅꯤ ꯍꯥꯏꯕꯩ ꯋꯥꯗꯅꯦꯕꯀꯣ ꯀꯣꯏꯁꯟ ꯑꯟꯁꯔꯁꯨ ꯈꯨꯌꯥꯝ ꯌꯥꯝꯃꯦꯕ ꯑꯗꯣ ꯄꯤꯔꯛꯇꯣꯏꯗꯨ ꯑꯁ ꯍꯟꯗꯛꯤ ꯃ ꯇꯥꯝ ꯇꯧꯋꯦꯕ ꯏꯪꯂꯤꯁ ꯂꯥꯛꯔꯦ ꯇꯦꯛꯁ ꯇ꯭ꯋꯦꯜꯗ ꯍꯪꯉꯇꯦ ꯍꯥꯏꯕ ꯗꯩ ꯂꯥꯏꯟ ꯕꯥꯏ ꯂꯥꯏꯟꯗꯒꯁꯠꯂꯒ ꯍꯪꯉꯛꯑꯦ ꯍꯥꯏꯕ
ꯑꯣ ꯑꯗꯨꯅꯗꯤ ꯑꯉꯥꯡꯈꯣꯏꯩꯁꯤ ꯂꯥꯏꯟ ꯈꯨꯗꯤꯡꯃꯛꯀꯤ ꯀꯣꯏꯁꯟ ꯑꯟꯆꯥ ꯁꯃ ꯐꯜꯣ ꯍꯥꯏꯕꯅꯦ
ꯃꯥꯅꯤ ꯑꯗꯨꯃꯅꯅꯤ ꯍꯪꯉꯛꯏꯔꯥ ꯑꯗꯣ ꯍ ꯀꯥꯟꯗꯗꯤ ꯇꯤꯛꯆꯣꯗ ꯍꯪꯕ ꯀꯣꯏꯁꯟꯗꯤ ꯍꯥꯏꯗꯤ ꯂꯦꯁꯟ ꯑꯃꯒꯤ ꯑꯍꯨꯝ ꯑꯍꯨꯝ ꯈꯛꯇꯪ ꯅꯦꯕ ꯑꯗꯣ ꯑꯗꯨꯃꯥꯏꯅ ꯍꯥꯛꯀ ꯂꯤꯁꯤꯡ ꯑꯔꯤ ꯃꯉꯥ ꯃꯉꯥꯅꯦꯕ ꯂꯤꯁꯟ ꯃꯔꯤ ꯇꯥꯑꯗꯤꯌꯣ ꯃꯉꯥ ꯀꯨꯟ ꯇꯥꯒ꯭ꯔꯗ꯭ꯔꯥ ꯎ ꯁꯪꯀꯨꯟꯗꯨ ꯀꯣꯏꯁꯟꯨ ꯀꯣꯏꯁꯟ ꯑꯟꯁꯥꯔ ꯈꯛꯇ ꯀꯨꯟ ꯂꯥꯛꯑꯅꯤ ꯑꯗꯒꯤ ꯀꯩꯅꯣꯒꯨꯝꯕ ꯃꯦꯆꯤꯡꯒꯨꯝꯕ ꯑꯗꯒꯤ ꯁꯔꯀꯜ ꯇꯧꯕꯒꯨꯝꯕ ꯑꯪ ꯍꯣꯏ ꯑꯗꯨ ꯍꯠꯂꯛꯑꯀꯥꯟꯗꯗꯤ
ꯑꯉꯥꯡꯗꯗꯤ ꯄꯨꯔꯥ ꯀꯩꯅꯣ ꯑꯃꯅꯦꯕ ꯑꯣꯏꯔꯤꯁꯦ ꯑꯩꯈꯣꯏꯗ ꯑꯗꯨꯝ ꯑꯍꯟꯗ ꯑꯗꯨꯝ ꯐꯕ ꯑꯉꯥꯡꯗꯗꯤ ꯀꯥꯏꯗꯦ ꯑꯗꯨ ꯂꯥꯏꯔꯤꯛ ꯇꯝꯕꯁꯦ ꯑꯩꯈꯣꯏ ꯅꯍꯥꯟꯋꯥꯏꯒꯁꯨ ꯌꯥꯝ ꯃꯥꯟꯅꯗ꯭ꯔꯦꯀꯣ ꯍꯧꯖꯤꯛ
ꯍꯣꯏ ꯑꯗꯨꯗ ꯈꯨꯣ ꯁꯟꯗꯨꯁ ꯑꯗꯨꯨꯝꯅꯦ ꯈꯪꯉꯕ ꯑꯃꯨꯛ ꯍꯌꯦꯡ ꯁꯠ ꯁꯠꯂꯁꯨ ꯍꯥꯡꯛꯇꯣꯏꯅꯦꯕ
ꯍꯌꯦ ꯑꯉꯥꯡꯗꯗꯤ
ꯑꯥ ꯑꯗꯨ ꯌꯦꯠꯁꯤꯟꯅꯕ ꯌꯥꯝ ꯌꯥꯎꯋꯦꯕ ꯑꯁ ꯄꯔꯥ ꯑꯃ ꯂꯩꯁꯟ ꯑꯃꯗ ꯇꯥꯛꯄꯁꯦ ꯑꯃꯗ ꯀꯣ ꯏꯁꯤꯟꯕꯁꯨ ꯌꯥꯎꯋꯦꯕ ꯑꯗꯨꯒꯤ ꯍꯥꯏꯗꯤ ꯌꯥꯝ ꯋꯥꯕꯗꯣ ꯑꯗꯨ ꯈꯔ ꯐꯕ ꯑꯉꯥꯡꯗꯗꯤ ꯅꯨꯡꯉꯥꯏꯔꯝꯃ ꯅ ꯍꯦꯟꯅ ꯍꯥꯏ ꯕꯣꯔꯤꯡ ꯅꯨꯡꯇꯤ ꯁꯨꯝ ꯏꯔꯀꯥꯟꯗ ꯕꯣꯔꯤꯡꯁꯨ ꯆꯨꯗꯦꯕ ꯀ ꯀꯣꯏꯁꯟꯗꯨ ꯀꯣꯛ ꯆꯦꯟꯖ ꯇꯧꯔ ꯍꯪꯉꯤꯀꯥꯟꯗ ꯑꯦ ꯃꯀꯣꯛꯇꯨ ꯈꯤꯇꯪ ꯁꯥꯟꯅꯔꯒ ꯍꯥꯏꯗꯤ ꯀꯣꯏꯁꯟꯗ ꯉꯄꯥ ꯁꯥꯟꯅꯕꯗꯣ ꯑꯥ ꯍꯣꯏ ꯑꯗꯨ ꯈꯔ ꯑꯁꯣꯟꯕ ꯃꯤꯒꯤꯗꯤ ꯈꯨꯋꯥ ꯊꯅ ꯋꯥꯏꯑꯦꯕ ꯆꯠꯗ ꯍꯥꯏꯗꯤ ꯑꯃꯨꯛ ꯈꯪꯈꯤ ꯇꯥꯔꯁꯨꯅꯦ ꯍꯥꯏꯗꯤ ꯆꯁ ꯇꯧꯔꯒ ꯍꯪꯉꯛꯄꯗꯣ
ꯑꯝ
ꯑꯗꯨꯝ ꯉꯥꯎꯈ꯭ꯔꯅꯤ ꯑꯗꯨ ꯃꯣꯏꯗꯗꯤ ꯑꯃꯨꯛ ꯍꯩꯛꯇ ꯑꯃꯨꯛ ꯄꯥꯛꯇꯕꯗꯣ ꯆꯨꯝꯅꯑ ꯃꯃꯥꯡꯗ ꯀꯗ ꯁꯨꯝ ꯀꯔ ꯋꯥꯟꯗꯒꯤꯅꯦ ꯔꯣꯇꯦ ꯁꯟ ꯍꯥꯏꯔ ꯁꯨꯝ ꯏꯔꯛꯄꯗꯨꯗꯤ ꯍꯩꯔꯝꯃꯅꯦꯕ ꯑꯗꯨꯅꯦ ꯀꯣꯏꯁꯟꯗꯨ ꯍꯦꯛ ꯆꯦꯟꯖ ꯑꯣꯟꯊꯑꯣ ꯍꯦꯛ ꯍꯪꯈ꯭ꯔꯦꯕ ꯑꯗꯨꯏꯗꯤ ꯑꯃꯨꯛꯛ ꯄꯥꯟꯗꯕ ꯆꯞ ꯃꯥꯟꯅꯈ꯭ꯔꯅꯦꯕ
ꯑꯥ
ꯈꯪꯗꯤ ꯈꯪꯗꯣꯏꯅꯦꯕꯀꯣ ꯍꯪꯉꯀꯥꯟꯗꯗꯤ ꯃꯅꯤꯄꯨꯔꯤꯗꯒ ꯏꯃꯥ ꯍꯥꯏꯁꯤ ꯀꯩꯅꯣ ꯃꯥꯥꯏ ꯁ꯭ꯀꯨꯜ ꯀꯥꯏ ꯂꯩ ꯍꯥꯏꯅꯣ
ꯑꯗꯨꯁꯨ ꯑꯗꯨꯝ ꯍꯣꯏ ꯑꯗꯨꯏꯁꯨ ꯑꯉꯥꯡꯅꯤꯅ ꯑꯗꯨꯝ ꯉꯥꯎꯕꯗꯣ ꯍꯥꯏꯗꯤ ꯑꯉꯥꯡꯁꯨ ꯌꯥꯗꯕꯅꯦ ꯑꯗꯨꯅ ꯑꯩꯅ ꯍꯧꯖꯤꯛ ꯇꯧꯔꯤ ꯑꯉꯥꯡꯗꯨꯁꯨ ꯑꯗꯨꯝ ꯃꯃꯥꯅ ꯍꯥꯏꯕ ꯄꯩꯈꯥꯗꯗꯤꯅꯦ ꯁꯤꯗꯩ ꯑꯗꯨꯝ ꯍꯩꯔꯆꯒꯦ ꯑꯩꯅꯕꯨꯗꯤ ꯍꯟꯗꯛ ꯈ ꯇꯧꯔꯤꯗꯅ ꯃꯣꯏ ꯑꯍꯥꯟꯕꯒꯤ ꯄꯩꯈꯥ ꯑꯃ ꯊꯥꯈ꯭ꯔꯦ ꯍꯥꯏꯌꯦꯕ ꯅ ꯌꯨꯝꯗꯒꯤ ꯍꯩꯔꯒ ꯑꯗꯨ ꯆꯠꯄꯁꯤꯅꯅꯦ
ꯎꯝ
ꯃꯣꯏꯁꯤꯦ ꯑꯗꯨꯝ ꯌꯦꯡꯍꯜꯂꯦ ꯍꯥꯏꯌꯦꯕ ꯑꯗꯨꯝ ꯁꯦꯔꯥꯟ ꯇꯨꯔꯥꯟ ꯁꯤꯨꯔꯥꯟ ꯇꯨꯔꯥꯟ ꯃꯄꯥꯗꯣ ꯍꯥꯏꯗꯤ ꯍꯥꯏꯗꯤ ꯑꯔꯥꯟꯕ ꯑꯟꯁꯔꯗꯤ ꯏꯕ ꯅꯠꯇꯕ ꯑꯗꯨꯁꯨ ꯀꯣꯏꯁꯟ ꯅꯝꯕꯔ ꯑꯃꯗ ꯍꯪꯕꯁꯤꯅ ꯑꯅꯤꯗꯤ ꯑꯩ ꯁꯤꯜꯂꯝꯪꯒꯨꯝꯕ ꯑꯗꯨꯝ ꯃ ꯃꯄꯥ ꯑꯗꯨ ꯑꯣ ꯑꯣꯅ ꯑꯗꯨꯃꯥꯏꯅ ꯇꯧꯔꯝꯕꯩꯅꯦ ꯈꯣꯠꯄꯩꯅꯦꯅ ꯍꯥꯏꯌꯦꯕ ꯍꯣꯏ ꯑꯗꯨꯗꯤ ꯐꯔꯦ ꯊꯝꯃꯁꯦ ꯑꯩ ꯑꯃꯨꯛ ꯇꯧꯔꯛꯑꯒꯦ ꯍꯣꯏ ꯍꯣꯏ ꯊꯝꯃꯦ ꯊꯝꯃꯦ